ꯑꯣ ꯍꯜꯂꯣ ꯇꯥꯕ꯭ꯔꯣ
ꯇꯥꯏꯌꯦ
ꯀꯅꯥꯅꯣ ꯁꯤꯕꯣ
ꯑꯩꯔꯣ
ꯑꯥꯎ
ꯑꯩꯒꯤ ꯊꯣꯏꯕꯤ ꯑꯣꯏꯗꯣꯏꯅꯦ
ꯑꯥ ꯅꯪ ꯊꯣꯏꯕꯤ ꯑꯣꯏꯗꯣꯏꯅꯦ
ꯑ ꯃꯥꯅꯦ
ꯅꯪꯒꯤ ꯈꯣꯟꯖꯦꯜꯁꯦ ꯃꯥꯏ ꯖꯣꯟꯖꯣꯟ ꯂꯥꯎꯕꯤ ꯃꯥꯃꯤꯀꯣ
ꯑꯁ ꯃꯥꯏꯕꯨꯗꯤ ꯈꯤꯇꯪꯕꯨꯗꯤ ꯆꯣꯂꯦꯕ ꯀꯣ ꯑꯗꯨ ꯌꯥꯝꯗꯤ ꯆꯣꯟꯗꯤꯦ ꯑ ꯗꯣꯟ ꯗꯣꯟ ꯀꯧꯔꯁꯤ ꯌꯥꯅꯤꯌꯦ ꯍꯍꯍꯍ
ꯑꯣ ꯗꯟꯙꯣꯟꯁꯦ ꯗꯟꯙꯣꯟꯁꯦ ꯀꯩꯗꯧꯔꯝꯃꯤꯅꯣ
ꯑꯗꯣ ꯂꯣꯟꯁꯦ ꯊꯣꯡꯅꯥꯎꯗ ꯀꯣꯛ ꯂꯤꯊꯣꯛꯑꯒ ꯁꯨꯝ ꯐꯝꯃꯝꯕꯅꯦ
ꯏꯃ ꯅꯪ ꯃꯥ ꯀꯣꯛ ꯂꯤꯊꯣꯛꯄ ꯆꯟꯕ꯭ꯔꯣ
ꯆꯠꯂꯦ ꯊꯣꯡꯅꯥꯎꯗꯣ ꯌꯥꯝꯅ ꯂꯥꯎꯕꯅꯤꯅ ꯆꯠꯂꯦꯣ
ꯀꯃꯥꯏꯅꯅꯣ ꯅꯪ ꯊꯣꯡꯅꯥꯎꯗꯣ ꯃꯦꯆꯤꯛ ꯂꯩꯕ꯭ꯔꯣ
ꯂꯩꯇꯦ ꯀꯩꯅꯣ ꯇꯧꯋ ꯍꯥꯏꯐꯦꯠꯇꯪ ꯑꯣꯟꯊꯣꯛꯄꯤꯔꯛꯎꯅꯦꯀꯣ ꯑꯗꯨꯒ ꯌꯦꯡ ꯀꯔꯣꯑꯣ
ꯑꯩꯗꯤ ꯄ꯭ꯔꯤꯗꯤꯛꯁꯟ ꯍꯩꯇꯕꯅꯤꯅ ꯑꯗꯨꯗꯤ ꯌꯥꯔꯔꯣꯏ
ꯌꯥꯔꯦ ꯍꯧꯖꯤꯛꯁꯤꯕꯨ ꯁꯣꯝꯁꯦ ꯀꯥꯏꯗ ꯂꯩꯕꯤꯒꯦ
ꯑꯩꯗꯤ ꯀꯩꯅꯣꯗ ꯂꯩꯔꯤꯌꯦ ꯑꯩꯈꯣꯏ ꯀꯩ ꯍꯥꯏꯅꯤ ꯗꯤꯜꯂꯤꯗ ꯂꯩꯕꯅꯤꯅ ꯀꯣ ꯑꯁ ꯌꯥꯝ ꯁꯥꯏꯌꯦ
ꯁꯥꯏ ꯍꯥꯏꯕꯅꯦ
ꯑꯗꯨꯗꯤ ꯑꯗꯨꯅꯦ ꯁꯥꯕꯅ ꯑꯩꯈꯣꯏꯗꯤ ꯀꯩꯅꯣꯗ ꯋꯥꯁꯔꯨꯝꯗꯀꯣ ꯕꯥ ꯇꯞꯇ ꯇꯤꯡꯉꯤ ꯨꯀꯨꯜ ꯑꯦꯟ ꯀꯥꯝꯗ ꯂꯩꯔꯤ ꯍꯧꯖꯤꯛ ꯍꯧꯖꯤꯛ
ꯌꯥꯝ ꯅꯨꯡꯉꯥꯏ ꯅꯨꯡꯉꯥꯏꯅ ꯂꯩꯀꯣ ꯁꯣꯝꯗꯤ
ꯑꯩꯗꯤ ꯂꯩꯌꯦ ꯅꯪ ꯅꯪ ꯅꯪ ꯅꯣꯏꯒꯤ ꯑꯗꯨꯗꯥꯋꯥꯏꯗꯨꯕꯨ ꯀꯃꯥꯏ ꯀꯃꯥꯏ ꯇꯧꯒꯦ ꯀꯩ ꯀꯃꯥꯏꯅ ꯇꯧꯒꯦ ꯍꯥꯏꯔꯣꯅꯦ ꯇꯥꯁꯦ
ꯑꯁ ꯌꯥꯝ ꯁꯥꯏꯗ ꯁꯤꯗꯗꯤ ꯀꯗꯥꯏꯗꯒꯤ ꯈꯨꯠꯁꯥ ꯑꯃꯅꯦ ꯁꯥꯃꯟꯗꯅꯅꯦ ꯊꯣꯡꯅꯥꯎꯗ ꯀꯣꯛ ꯂꯤ ꯊꯣꯛꯑ ꯂꯩꯔꯤꯁꯤꯅꯦ ꯁꯥꯃꯟꯗꯅ
ꯑꯣ ꯑꯗꯨꯗꯤ ꯉꯥꯡꯈꯣ ꯅꯪ ꯃꯥꯏ ꯃꯥꯏ ꯂꯩꯊꯣꯛ ꯃꯥꯏꯈꯛ ꯂꯩꯊꯣꯛ ꯂꯤꯠꯊꯣꯛꯄꯗꯣ ꯌꯥꯔꯣꯏꯌꯦ ꯅꯁꯥꯁꯨ ꯂꯤꯠꯊꯣꯛꯑꯣ
ꯏꯁꯥꯁꯨ ꯄꯨꯜꯂꯞ ꯑꯗꯨꯝ ꯊꯣꯡꯅꯥꯎꯁꯤꯗ ꯊꯣꯡꯅꯥꯎꯁꯤꯗ ꯑꯗꯨꯝ ꯐꯝꯃꯁꯤꯔ ꯏꯁꯥꯁꯦ ꯄꯨꯂꯞ
ꯑꯧ ꯌꯥꯏꯌꯦꯅ ꯁꯣꯝꯁꯦ ꯃꯥꯏꯈꯛ ꯁꯥꯕꯤꯕ꯭ꯔꯥ ꯃꯥꯏꯈꯛ ꯂꯤꯊꯣꯛꯏꯁꯤꯕꯣ
ꯃꯥꯏꯈꯛ ꯅꯠꯇꯦ ꯏꯁꯥꯁꯨ ꯁꯥꯏ ꯏꯁꯥꯁꯨ ꯉꯍꯥꯛꯇꯪ ꯂꯩꯔꯒ ꯏꯁꯥ ꯂꯤꯊꯣꯛꯀꯅꯤꯀꯣ ꯍꯧꯖꯤꯛꯀꯤ ꯑꯣꯏꯅꯗꯤ ꯀꯣꯛ ꯍꯥꯜꯂꯤ ꯊꯣꯛꯄꯅꯦꯕ
ꯑꯣ ꯅꯁꯥꯗꯤ ꯊꯣꯛꯇ꯭ꯔꯤ ꯀꯥꯏꯗ ꯁꯣꯝꯒꯤ ꯐꯤꯠꯇꯣ ꯑꯝꯇ ꯍꯥꯏꯕꯤꯔꯛꯑꯣ
ꯑ ꯑꯩꯁꯦ ꯎꯝ
ꯑꯁ ꯁꯥꯕꯦꯟ ꯋꯥꯡꯉꯦ ꯅꯪꯁꯦ ꯑ ꯑꯣ ꯑꯗꯨꯏ ꯅ ꯍꯥꯏꯀꯣ ꯑꯗꯨꯗꯤ ꯌꯥꯔꯔꯣꯏ ꯅꯪ ꯁꯕꯦꯟ ꯋꯥꯡꯉꯗꯤꯀꯣ ꯊꯣꯡꯅꯥꯎꯗꯨꯒꯤ ꯍꯥꯏꯠꯇꯨꯒꯅꯦ ꯏꯆꯥꯟ ꯆꯥꯟꯅꯕ ꯋꯥꯠꯂꯤ ꯅꯪꯅ ꯂꯤꯊꯣꯛꯇꯣꯔꯤ ꯄꯣꯠꯇꯣ
ꯑꯥ ꯀꯩꯅꯣꯅꯦ ꯊꯣꯡꯅꯥꯎꯗꯣ ꯑꯩ ꯁꯕꯦꯟ ꯋꯥꯡꯕꯅꯤꯅ ꯁꯤꯛꯁ ꯈꯔꯗꯤ ꯍꯦꯜꯂꯦ ꯑꯗꯨꯅ ꯑꯩꯗꯤ ꯊꯣꯛꯄꯗ ꯀꯩꯝ ꯑꯀꯥꯏꯕ ꯂꯩꯇꯦ
ꯑꯥ ꯑꯥ ꯑꯣ ꯑꯗꯣ ꯑꯗꯨ ꯏꯇꯤꯟ ꯌꯦꯠꯇꯤ ꯑꯗꯨꯝ ꯏꯇꯨꯝ ꯇꯨꯡꯒꯩ ꯇꯥꯒꯤꯅꯤꯀꯣ ꯑꯗꯨ ꯗꯨꯕ ꯂꯥꯎꯅ ꯕꯣꯟꯗꯨꯝꯗꯧꯅ
ꯑꯩꯗꯤ ꯃꯇꯨꯝ ꯃꯇꯨꯝ ꯇꯥꯕꯣꯏ ꯀꯩꯕꯣꯏ ꯙꯨꯞ ꯍꯥꯏꯔ ꯂꯣꯏꯕꯗꯣ
ꯑꯥ ꯍꯣꯏ ꯅ ꯅꯪ ꯈꯣꯟꯖꯦꯜ ꯖꯤꯁꯨꯀꯣ ꯑꯩꯈꯣꯏꯒꯤ ꯃꯇꯨꯡꯒꯤ ꯗꯥꯔꯅꯦ ꯍꯥꯏꯇꯥꯏ ꯋꯥꯡꯁꯥꯡꯒꯤ ꯗꯥꯔ ꯅꯠꯇꯕ ꯃꯥꯜꯂꯦ ꯑꯃ ꯃꯇꯨꯡ ꯇꯨꯝ ꯑꯣꯏꯅ ꯂꯥꯛꯑꯦ
ꯎꯝ ꯈꯣꯟꯖꯦꯜꯖꯦ ꯃꯇꯨꯝ ꯃꯇꯨꯝ ꯂꯥꯛꯑꯝꯗꯧ ꯃꯥꯜꯂꯦ ꯑꯩ ꯈꯟꯕꯗ
ꯑꯗꯨꯅꯦ ꯆꯥꯕꯁꯤꯗꯤ ꯀꯃꯥꯏꯅ ꯆꯥꯏ ꯍꯥꯏꯗꯤ ꯃꯇꯨꯝ ꯃꯇꯨꯝ ꯄꯣꯠꯀꯨꯝꯕꯖꯤ ꯆꯥꯕ꯭ꯔꯥ
ꯀꯩꯅꯣꯅꯦ ꯆꯥꯕꯖꯦ ꯑꯗꯨꯝ ꯍꯣꯏ ꯆꯥꯕꯖꯦ ꯃꯇꯨꯝ ꯃꯇꯨꯝ ꯑꯗꯨꯝ ꯇꯥꯁꯜꯂꯒ ꯑꯗꯨꯝ ꯆꯥꯔꯦ ꯑꯩꯗꯤ ꯆꯥꯕꯖꯦ ꯌꯥꯝ ꯄꯥꯝꯖꯩꯌꯦꯕꯀꯣ ꯃꯁꯥꯒꯤ ꯈꯔ ꯌꯥꯝ ꯆꯥꯒꯜꯂꯦꯕ
ꯑꯥ ꯑꯗꯨ ꯅꯪꯒꯤ ꯅꯪꯒꯤ ꯈꯅꯥꯎꯖꯦ ꯑꯗꯨꯗꯤ ꯃꯇꯨꯡꯒꯤ ꯁꯦꯠꯇ ꯄꯥꯜꯂꯝꯗꯧ ꯃꯥꯟꯖꯜꯂꯛꯑꯦ ꯑꯩꯈꯣꯏꯗꯤ ꯃꯤꯒꯤ ꯆꯨꯝꯅ ꯈꯅꯥꯎꯖꯦ ꯆꯨꯝꯅ ꯄꯥꯜꯂꯦ ꯍꯥꯏ ꯅꯪꯗꯤ ꯃꯇꯨꯝ ꯃꯇꯨꯝ ꯄꯥꯜꯂꯝꯗꯧ ꯃꯥꯜꯂꯦꯀꯣ
ꯑꯥ ꯃꯇꯨꯡ ꯃꯇꯃꯛꯇꯤ ꯄꯥꯟꯗꯦꯀꯣ ꯑꯗꯨꯃꯛ ꯇꯤ ꯑꯩ ꯍꯥꯏꯍꯟꯅꯤꯡꯗꯦ ꯃꯇꯨꯡꯃꯛꯇꯤ ꯄꯥꯟꯗꯦ
ꯑꯗꯣ ꯆꯥꯕꯗꯣ ꯃꯇꯨꯝ ꯃꯇꯨꯝ ꯆꯥꯕꯤ ꯍꯥꯏꯁꯦ ꯀꯃꯥꯏꯅ ꯆꯥꯔꯤꯅꯣ
ꯀꯩꯅꯣꯅꯤ ꯆꯥꯛꯇꯣ ꯎꯝ ꯑꯩꯒꯤ ꯑꯣꯏꯅꯗꯤ ꯑꯣꯛ ꯊꯣꯡꯕꯅ ꯏꯍꯥꯎ ꯍꯥꯎꯋꯦ
ꯑꯣꯛ ꯊꯣꯡꯕꯅꯥ
ꯍꯣꯏ
ꯁꯣꯂꯤꯗꯨꯒ ꯑꯣꯛ ꯊꯣꯡ ꯄꯥꯝꯃꯗꯤ ꯑꯣ ꯃꯣꯏꯅ ꯆꯣꯟꯒꯤꯔꯣꯏꯗ꯭ꯔꯥ ꯅꯪꯗꯤ
ꯆꯣꯜꯍꯟꯗꯣꯏꯅꯦ ꯑꯩ ꯏꯁꯥ ꯀꯜꯍꯟꯗꯕ ꯌꯥꯗꯦꯕ ꯍꯧꯖꯤꯛꯀꯥꯟꯗꯤꯀꯣ ꯑꯅꯥ ꯂꯥꯏꯌꯦꯡ ꯃꯌꯥꯝꯖꯤꯅ ꯏꯁꯥꯖꯦ ꯑꯩꯩ ꯀꯜꯍꯟꯗꯕ ꯌꯥꯗꯦꯕ ꯑꯗꯨꯅ
ꯑꯣ ꯌꯥꯟ ꯖꯤꯝ ꯑꯣꯏꯅ ꯆꯠꯂꯣ ꯖꯤꯝ ꯑꯣꯏꯅ ꯆꯠꯂꯣ ꯅꯪ ꯑꯗꯨꯃꯥꯏꯅ ꯆꯥꯔꯒ ꯆꯣꯜꯍꯟꯕꯗꯨꯅꯗꯤ ꯅꯪ ꯍꯌꯦꯡ ꯅꯅꯥꯗ ꯅꯁꯥꯗ ꯂꯥꯏꯅꯥ ꯂꯥ ꯑꯗꯨꯅꯀꯣ ꯄꯔꯞ ꯄꯔꯞ ꯀꯠꯂꯒ ꯄꯠꯂꯒ ꯀꯦꯟꯈꯤ ꯀꯦꯟꯒꯤꯕꯁꯨ ꯌꯥꯏꯀꯣ ꯑꯗꯨꯅ ꯃꯥꯏꯗꯣ ꯆꯣꯠꯂꯟ ꯆꯣꯠꯍꯟꯗꯣꯏ ꯁꯔꯨꯛꯄꯨꯀꯣ ꯃꯃꯥꯏꯗꯣ ꯆꯤꯡꯈꯠꯍꯜꯂꯣ ꯅꯪ ꯃꯃꯥꯏꯗꯨꯅ ꯆꯠꯀꯦ ꯍꯥꯏ ꯍꯥꯏꯔꯅꯤ ꯅꯪ
ꯏꯌꯦ ꯍꯣꯏ ꯍꯣꯏ ꯌꯥꯏꯌꯦ ꯑꯩ ꯖꯤꯝ ꯆꯠꯅꯕ ꯍꯣꯠꯅꯒꯦ ꯏꯁꯥꯖꯦ ꯀꯟꯗꯕ ꯌꯥꯗꯕ
ꯑꯗꯨ ꯅꯪ ꯀꯟꯗꯕ ꯌꯥꯗꯕꯅꯤꯀꯣ
ꯍꯣꯏ ꯏꯁꯥ ꯏꯁꯥ ꯀꯟꯗꯕ ꯌꯥꯗꯕꯅꯦ ꯑꯗꯨꯅ
ꯑꯥ ꯑꯗꯣ ꯑꯩꯈꯣꯏ ꯑꯩꯈꯣꯏꯒꯤꯗꯤꯀꯣ ꯑꯩꯒꯤꯗꯤ ꯑꯩꯒꯤꯗꯤ ꯑꯩꯒꯤ ꯑꯣꯏꯅ ꯈꯨꯠꯂꯥꯏ ꯑꯐꯥ ꯐꯕ ꯊꯝꯃꯦꯕꯀꯣ ꯀꯣ ꯑꯗꯣ ꯈꯨꯠꯂꯥꯏ ꯑꯐꯕꯁꯤꯗꯀꯣ ꯁꯤꯖꯤꯟꯅꯔꯦꯗꯅ ꯑꯩꯒꯤ ꯑꯩꯗꯤ ꯄꯋꯔ ꯔꯦꯟꯖꯔꯅꯤꯅꯀꯣ ꯑꯩꯗꯤ ꯑꯍꯩꯕ ꯑꯍꯩ ꯑꯍꯩꯕ ꯂꯣꯏ ꯁꯤꯖꯤꯟꯅꯔꯒꯅꯦ ꯅꯪꯗꯣ ꯋꯥꯡꯍꯟꯒꯦꯀꯣ ꯈꯔ ꯑꯩꯒꯤ ꯅꯥꯛꯇ ꯂꯥꯛꯑꯣ ꯃꯥꯅꯦ
ꯄꯥꯎꯋꯔ ꯔꯦꯟꯖꯔꯒꯤ ꯀꯩ ꯃꯆꯨ ꯑꯣꯏꯗꯣꯏꯅꯣ
ꯑꯥ ꯑꯩꯖꯦ ꯀꯩꯅꯣꯅꯤ ꯔꯦꯠ ꯃꯆꯨꯅꯦ ꯇꯥꯏꯌꯦ
ꯑꯣ ꯔꯦꯠꯅꯦ
ꯑꯧ
ꯑꯣ ꯌꯥꯝ ꯆꯥꯟꯅꯩꯌꯦꯀꯣ ꯍꯥꯏꯗꯣꯔꯛꯏꯁꯤꯒ ꯑꯗꯨꯝ ꯃꯤꯡꯗꯤ ꯀꯩ ꯀꯧꯕꯤꯒꯦ ꯄꯥꯎꯔ ꯍꯦꯟꯖꯔꯖꯦ ꯀꯩ ꯂꯝꯗꯩ ꯑꯣꯏꯗꯣꯏꯅꯣ
ꯑꯥ ꯄꯋꯥꯔ ꯔꯦꯟꯖꯔꯖꯦ ꯀꯩꯅꯣ ꯀꯧꯋꯦ ꯍꯥꯏ ꯇꯥꯏ ꯎꯝ ꯇꯣꯡꯡꯂꯦꯟ ꯀꯧꯋꯏ ꯍꯥꯏ ꯇꯥꯏꯌꯦ ꯊꯥꯎꯔꯦꯟꯁꯤꯁꯦ꯫ ꯑꯩꯈꯣꯏꯗꯤ ꯑꯗꯨꯝ ꯁꯥꯡꯕꯅꯤꯅꯀꯣ ꯇꯣꯡꯡꯂꯦꯟ ꯀꯧꯕꯅ ꯄꯣꯛꯆꯩ ꯑꯗꯨꯅ
ꯑ ꯇꯣꯡꯃꯦꯟ ꯄꯋꯥꯔ ꯍꯦꯟꯖꯔ ꯇꯥꯔꯦꯅꯦꯀꯣ
ꯑꯥ ꯅꯪ ꯑꯩꯒꯤ ꯍꯥꯏ ꯑꯩꯒꯤ ꯍꯥꯏꯠ ꯑꯃꯗꯤ ꯑꯩꯒꯤ ꯐꯤꯠ ꯑꯩꯒꯤ ꯕ꯭ꯔꯦꯠ ꯈꯪꯖꯕ꯭ꯔꯣ?
ꯈꯪꯗꯦ ꯍꯥꯏꯔꯛꯑꯣ
ꯑꯩꯒꯤ ꯍꯥꯏꯠꯁꯦ ꯈꯪꯕ꯭ꯔꯣ? ꯑꯩꯒꯤ ꯍꯥꯏꯁꯦ ꯁꯤꯛꯁ ꯄꯣꯏꯟ ꯅꯥꯏꯟ ꯑꯗꯨꯒ ꯑꯩꯒꯤ ꯑꯩꯒꯤ ꯔꯦꯖꯅ ꯀꯣ ꯑ ꯔꯦꯖ ꯁꯦ ꯀꯌꯥ ꯍꯥꯏꯅꯤ ꯁꯚꯦꯟ ꯄꯣꯏꯟ ꯐꯥꯏꯚ꯫
ꯌꯥꯝꯅ ꯌꯥꯝꯅ ꯋꯥꯡꯕ ꯃꯥꯜꯂꯦꯀꯣ ꯑꯗꯨꯗꯤ ꯁꯣꯝꯁꯦ꯫
ꯑꯩ ꯑꯩꯗꯤ ꯌꯥꯝ ꯋꯥꯡꯉꯦꯀꯣ ꯅꯪ ꯅꯪꯗꯣ ꯈꯪꯕ꯭ꯔꯥ ꯑꯩꯅ ꯑꯩꯒꯤ ꯑ ꯀꯔꯤ ꯍꯥꯏꯇꯥꯔꯦ ꯅꯪꯗꯣ ꯑꯩꯒꯤ ꯈ꯭ꯋꯥꯡ ꯌꯧꯔꯝꯗꯧ ꯃꯥꯟꯗꯦꯅꯦ ꯅꯪꯁꯦ ꯑꯩꯅ ꯇꯥꯕꯗ
ꯑ ꯅꯠꯇꯦ ꯁꯣꯝꯗ ꯉꯁꯥꯏ ꯑꯩꯅ ꯍꯥꯏꯖꯒꯤꯈꯤꯕꯗꯣ ꯑꯩꯁꯦ ꯁꯕꯦꯟ ꯋꯥꯡꯉꯦ ꯍꯥꯏꯖꯒꯤꯕꯅꯤꯀꯣ
ꯅꯠꯇꯦ ꯅꯪꯅ ꯍꯥꯏꯖꯕꯗꯣ ꯊꯣꯡꯅꯥꯎꯗꯣ ꯁꯕꯦꯟ ꯋꯥꯡꯉꯦ ꯍꯥꯏꯕꯅꯤꯀꯣ ꯑꯗꯣ
ꯊꯣꯡꯗꯣ ꯊꯣꯡꯅꯥꯎꯗꯣ ꯁꯤ ꯁꯤꯛꯁ ꯄꯣꯏꯟ ꯀꯌꯥ ꯍꯥꯞꯄꯦ ꯍꯥꯏꯕ ꯑꯗꯣ ꯑꯩ ꯏꯁꯋꯥꯗꯤ ꯁꯕꯦꯟ ꯋꯥꯡꯉꯦ ꯑꯗꯨꯅ ꯃꯇꯨꯡ ꯇꯥꯁꯜꯂꯒ ꯐꯝꯒꯅꯤ ꯍꯥꯏꯒꯤꯈꯤꯕꯅꯤꯀꯣ
ꯑꯣꯣ ꯑꯁ ꯑꯣꯟꯊꯣꯛꯀꯅꯦꯗꯣ ꯍ ꯑꯩꯒꯤ ꯁꯣꯏꯕ ꯑꯣꯏꯔꯦꯀꯣ ꯑꯣ
ꯃꯥꯅꯦ ꯑꯣꯏ ꯁꯣꯏꯕ ꯌꯥꯎꯔꯦꯀꯣ ꯎꯝ
ꯑꯣ ꯑꯩ ꯑꯩꯅ ꯁꯣꯏꯕ ꯑꯁꯣꯏꯕꯁꯤꯁꯨ ꯌꯥꯎꯗꯕ ꯌꯥꯗꯦꯅꯦ ꯃꯤ ꯑꯃ ꯑꯣꯏꯔꯗꯤꯀꯣ
ꯗꯤ ꯃꯤꯑꯣꯏꯕ ꯑꯃ ꯑꯣꯏꯔꯗꯤ ꯁꯣꯏꯗꯩ ꯉꯥꯛꯇꯅꯦ ꯉꯥꯛꯊꯣꯛ ꯉꯥꯛꯁꯤꯟ ꯈꯔ ꯇꯧꯅꯔꯒ ꯂꯣꯏꯔꯦ ꯅꯪ ꯑꯗꯨꯝ ꯑꯩꯅ ꯉꯥꯛ ꯄꯤꯔꯒꯦꯀꯣ
ꯑ ꯑꯗꯨꯅꯤ ꯑꯗꯨꯗꯤ ꯅꯪꯅ ꯉꯥꯛꯇ꯭ꯔꯗꯤꯀꯣ ꯅꯪꯗꯣ ꯑꯗꯨꯝ ꯑꯩꯅ ꯀꯣ ꯑꯩꯒꯤ ꯈꯨꯠꯂꯥꯏ ꯃꯌꯥꯝꯁꯤꯅ ꯁꯤꯖꯤꯟꯅꯔꯒ ꯅꯪꯗꯣ ꯑ ꯕꯨꯗꯨ ꯃꯣꯂꯅꯕꯁꯨꯒ ꯃꯩꯅ
ꯅꯦ ꯃꯤꯑꯣꯏꯕꯁꯤꯗꯤ ꯉꯥꯛꯅꯒꯗꯕꯅꯦ ꯉꯥꯛꯅꯒꯗꯕꯅꯦ ꯃꯤꯑꯣꯏꯣꯏꯕꯁꯤꯗꯤ꯫ ꯁꯣꯏꯗꯕ ꯂꯩꯇꯦꯀꯣꯣꯏ ꯂꯣꯏꯅꯃꯛ ꯁꯣꯏꯔ ꯁꯣꯏꯔꯒ ꯍꯥꯏꯗꯤ ꯊꯦꯡꯅꯕ ꯈꯨꯗꯤꯡꯃꯛ ꯄꯔꯥꯅꯦ ꯍꯥꯏꯇꯥꯔꯦꯅꯦ꯫
ꯑ ꯃꯥꯅꯦ ꯑꯗꯨꯅꯦ ꯑꯗꯨꯗꯤ ꯅꯪꯁꯦ ꯌꯥꯝꯅ ꯋꯥꯡꯕꯅꯤꯅ ꯅꯪꯒꯤ ꯐꯨꯠꯕꯣꯜ ꯇꯤꯝꯁꯦ ꯀꯔꯝꯕ ꯑꯣꯏꯕ ꯇꯥꯏ ꯑꯩ ꯈꯪꯒꯦ꯫
ꯑꯩꯗꯤ ꯐꯨꯠꯕꯣꯜ ꯌꯦꯡꯗꯕꯅꯤꯅ ꯇꯤꯝꯒꯨꯝꯕ ꯑꯗꯨꯝꯕꯗꯨꯗꯤ ꯑꯩꯗꯤ ꯈꯪꯗꯦ꯫
ꯑꯣ ꯅꯪꯁꯦ ꯀꯗꯥꯏꯗꯒꯤ ꯂꯥꯛꯄꯅꯣ ꯀꯔꯝꯕ ꯄ꯭ꯂꯥꯅꯦꯠꯀꯤ ꯑꯣꯏꯗꯣꯏꯖꯥꯠꯅꯣ ꯅꯪꯁꯦ꯫
ꯑꯩꯁꯦ ꯎ ꯄ꯭ꯂꯥꯅꯦꯠ ꯂꯣꯝꯗꯒꯤꯗꯤ ꯂꯥꯛꯇ꯭ꯔꯦꯀꯣ ꯑꯩꯁꯦ ꯗꯨꯕꯥꯏꯔꯣꯝꯗꯒꯤ ꯂꯥꯛꯄꯅꯤ꯫
ꯑꯍ ꯅꯪ ꯑꯟꯟ ꯄ꯭ꯂꯥꯅꯦ ꯑꯇꯩ ꯂꯥꯛꯄ ꯃꯥꯜꯂꯤꯗꯤ ꯑꯩꯅ ꯈꯟꯕꯗ
ꯅꯠꯇꯦ ꯅꯠꯇꯦ ꯑꯅꯣꯟꯟ ꯄꯂꯥꯟꯅꯦꯠ ꯇꯒꯤ ꯅꯠꯇꯦ ꯗꯨꯕꯥꯏꯗꯒꯤ ꯑꯣꯏꯗꯣꯏꯅꯤꯀꯣ ꯗꯨꯕꯥꯏꯗꯗꯤ ꯃꯤꯁꯦ ꯋꯥꯡ ꯆꯥꯎꯕ ꯉꯥꯛꯇ ꯂꯩꯌꯦꯕꯀꯣ
ꯑ ꯑꯟ ꯗꯨꯕꯥꯏꯒꯤ ꯃꯤꯁꯦ ꯐꯨꯠꯕꯣꯜ ꯄ꯭ꯂꯦꯌꯔ ꯈꯪꯉꯝꯗꯕ ꯑꯣꯏꯔꯦꯀꯣ ꯑꯣ
ꯎꯝ ꯅꯠ ꯐꯨꯠꯕꯣ ꯄ꯭ꯂꯦꯌꯔ ꯈꯪꯗꯕ ꯅꯠꯇꯦ ꯑꯩ ꯐꯨꯠꯕꯣꯜ ꯌꯦꯡꯖꯗꯦꯕ ꯑꯗꯨꯅ ꯑꯩ ꯄ꯭ꯂꯦꯌꯔꯗꯤ ꯁꯥꯒꯠꯆꯗ꯭ꯔꯦꯕ
ꯍꯩꯃꯥ ꯉꯥꯏꯈꯣꯅꯦ ꯁꯣꯔꯤ ꯁꯣꯔꯤ ꯗꯨꯕꯥꯏꯒꯤ ꯃꯤꯗꯤꯀꯣ ꯐꯨꯠꯕꯣꯜ ꯐꯨꯠꯕꯣꯜ ꯌꯦꯡꯗꯕ ꯌꯥꯗꯦ ꯅꯪ ꯀꯔꯝꯕ ꯗꯨꯕꯥꯏꯒꯤ ꯃꯤꯅꯣ ꯅꯪ ꯑꯩ ꯈꯪꯗ꯭ꯔꯦꯕ
ꯍꯣꯏꯅꯦ ꯑꯩꯗꯤ ꯁꯅꯥꯔꯣꯝꯗ ꯂꯥꯛꯑꯦꯀꯣ ꯒꯣꯜ ꯂꯣꯝꯗ ꯑꯣꯏꯅ ꯆꯠꯂꯦ ꯍꯥꯏꯇꯥꯔꯦ ꯁꯅꯥꯔꯣꯝꯗ ꯆꯠꯂꯦ ꯍꯥꯏꯇꯥꯔꯦ
ꯏꯃꯥ ꯑꯣ ꯅꯪꯁꯦ ꯁꯅꯥꯖꯤꯕꯨ ꯑ ꯁꯅꯥꯒꯤ ꯁꯅꯥ ꯌꯥꯝ ꯄꯥꯝꯕ ꯃꯥꯜꯂꯦꯀꯣ ꯁꯣ ꯁꯅꯥꯒꯤ ꯑꯦꯛꯁꯄ꯭ꯂꯦꯟ ꯑꯝꯇ ꯇꯧꯕꯤꯔꯛꯑꯣ
ꯑꯗꯨꯛꯀꯤ ꯃꯇꯤꯛ ꯗꯨꯕꯥꯏꯔꯣꯝꯗꯗꯤ ꯁ ꯁꯅꯥꯖꯦ ꯌꯥꯝꯅ ꯍꯣꯡꯉꯦꯕ ꯁꯥꯏꯒ ꯁꯅꯥ ꯀꯩꯅꯣꯁꯦ ꯃꯥꯟꯅꯗꯦꯕ ꯔꯦꯠꯁꯦ ꯑꯗꯨꯅ ꯗꯨꯕꯥꯏꯔꯣꯝꯗꯗꯤ ꯌꯥꯝ ꯍꯣꯡꯕꯅꯤꯅ ꯃꯣꯏꯔꯣꯝꯗꯗꯤ ꯂꯩꯕ ꯅꯨꯡꯉꯥꯏꯌꯦꯕ꯫ ꯃꯤꯁꯨ ꯌꯥꯝ ꯐꯩꯀꯣ ꯃꯣꯏꯗꯤ ꯅꯨꯄꯤꯖꯦ ꯔꯦꯁꯄꯦꯛ ꯌꯥꯝ ꯇꯧꯋꯦꯕ ꯃꯣꯏꯗꯤ ꯃꯥꯏꯗꯤ ꯅꯨꯄꯤꯖꯦ ꯊꯥꯛ ꯑꯋꯥꯡꯕꯗ ꯊꯥꯡꯀꯠꯂꯦꯕ ꯑꯗꯨꯅ ꯃꯣꯏꯔꯣꯝꯗꯗꯤ ꯂꯩꯕ ꯌꯥꯝ ꯅꯨꯡꯉꯥꯏꯌꯦꯕ ꯗꯨꯕꯥꯏꯔꯣꯝꯗꯗꯤ ꯑꯗꯒꯤ ꯁꯅꯥꯗꯣ ꯍꯣꯡꯕꯅꯤꯅ ꯑꯩꯈꯣꯏꯅ ꯀꯩ ꯍꯥꯏꯅꯤ ꯑꯗꯨꯝ ꯁꯅꯥꯁꯦ ꯑꯗꯨꯝ ꯂꯩꯕꯗꯣ ꯉꯝꯃꯦ ꯍꯥꯏꯇꯥꯔꯦꯅꯦ
ꯑꯩꯅ ꯍꯥꯏꯖꯔꯤꯁꯤꯅ ꯁꯣꯝꯅ ꯍꯥꯏꯖꯦ ꯇꯥꯕ ꯂꯥꯜꯂ ꯃꯥꯜꯂꯦꯀꯣ ꯁꯣꯝꯒꯤ ꯅꯥꯀꯣꯡꯗꯨꯁꯨ ꯆꯥꯎ ꯆꯥꯎꯕ ꯁꯥꯡꯗꯣꯛꯄ ꯍꯦꯟꯃꯟꯈꯤꯕꯅ ꯂꯣꯏ ꯐꯥꯎꯗꯣꯛꯈ꯭ꯔꯕ ꯃꯥꯅꯦꯀꯣ
ꯑꯦ ꯍꯥꯏꯇꯥꯔꯦꯀꯣ ꯅꯥꯀꯣꯡꯗꯤ ꯄꯤꯛꯑꯦ ꯏꯁꯥ ꯆꯥꯎꯕꯅꯦ ꯅꯥꯀꯣꯡ ꯄꯤꯛꯑꯦꯕ
ꯑꯣ ꯑꯗꯨꯗꯤ ꯑꯣꯏꯔꯝꯃꯔꯣꯏ ꯅꯪ ꯑꯩꯅ ꯈꯪꯉꯦꯀꯣ ꯑꯩꯅ ꯈꯟꯕꯗ ꯅꯪꯁꯦ ꯑꯣ ꯅꯪ ꯅꯥꯀꯣꯡꯗꯨꯒ ꯆꯥꯟꯅꯅ ꯄꯥꯟꯕ ꯃꯁꯥ ꯃꯥꯥꯟꯗꯦꯀꯣ ꯑꯥ ꯑꯩꯅ ꯑꯩꯅ ꯑꯗꯨꯝ ꯄ꯭ꯔꯤꯗꯤꯛꯁꯟ ꯇꯧꯔꯦꯀꯣ ꯅꯪꯒꯤ ꯅꯁꯥꯥꯁꯦ ꯑꯗꯨꯝ ꯑꯩꯅ ꯍꯥꯏꯖꯕꯗꯣ ꯑꯗꯨꯅꯦ ꯑꯩꯗꯤ ꯁꯥꯒꯠꯀꯅꯤ ꯑꯗꯣ ꯑꯩꯅ ꯍꯥꯏꯖꯕꯅꯀꯣ ꯅꯪꯁꯤ ꯁꯅꯥꯒꯤ ꯑꯦꯛꯁ__ ꯑꯦꯄ꯭ꯂꯦꯟ ꯇꯧꯔꯛꯑꯣ ꯍꯥꯏꯕꯅꯤ ꯅꯪꯅ ꯁꯅꯥꯁꯦ ꯀꯃꯥꯏꯟ ꯂꯩꯒꯦꯅ ꯍꯥꯏꯕ ꯑꯣꯏꯅ ꯊꯤꯟꯅꯩꯀꯣ ꯋꯥꯔꯤꯁꯦ ꯁꯣꯝ__
ꯑꯣ ꯑꯣ ꯑꯣ ꯁꯅꯥꯒꯤ ꯑꯦꯛꯁꯄ꯭ꯂꯦꯟ ꯁꯅꯥꯒꯤ ꯑꯦꯛꯁꯄ꯭ꯂꯦꯟ ꯑꯣ ꯁꯅꯥꯁꯦ ꯑꯩꯈꯣꯏ ꯃꯄꯥꯟ ꯂꯝꯗꯒꯤ ꯃꯣꯏꯒꯤ ꯑꯥꯗꯒꯤ ꯂꯧꯔꯒ ꯁꯨꯡꯉꯒ ꯗꯨꯕꯥꯏꯒꯤꯔꯣꯝꯗ ꯃꯣꯏꯅ ꯁꯦꯝ ꯁꯥꯕ ꯇꯧꯔꯒꯀꯣ ꯃꯣꯏꯒꯤ ꯃꯈꯨꯠ ꯃꯁꯥꯗꯨꯅ ꯁꯦꯝ ꯁꯥꯕ ꯇꯧꯔꯒ ꯗꯤꯖꯥꯏꯟꯁꯦ ꯃꯈꯜ ꯃꯈꯜ ꯃꯈꯜ ꯄꯨꯊꯣꯛꯑꯒ ꯌꯣꯜꯂꯦ ꯍꯥꯏꯇꯥꯔꯦꯅꯦꯀꯣ
ꯉꯥꯏꯈꯣ ꯅꯪ ꯁꯅꯥꯗꯤ ꯅꯪ ꯁꯅꯥꯗꯤ ꯌꯥꯝ ꯄꯥꯝꯃꯦ ꯍꯥꯏꯔꯦ ꯑꯗꯨꯒ ꯁꯅꯥꯒꯤ ꯑꯦꯛꯁꯄ꯭ꯔꯦꯟꯁꯦ ꯑꯃꯠꯇ ꯍꯦꯛ ꯆꯨꯝꯗꯦ ꯍꯥꯏꯕ ꯇꯥꯔꯦꯀꯣ ꯅꯪ ꯁꯅꯥ ꯁꯤꯕꯤ ꯌꯥꯗ꯭ꯔꯦ
ꯌꯥ ꯑꯩ ꯀꯩꯅꯣꯅꯤꯀꯣ ꯁꯅꯥꯁꯦ ꯄꯥꯝꯖꯕ ꯋꯥꯅꯤ ꯑꯩꯁꯦ ꯀꯩ ꯍꯥꯏꯅꯤ ꯌꯥꯝꯅ ꯁꯟꯇꯣꯛꯅ ꯃꯆꯥ ꯈꯥꯏꯅ ꯇꯥꯛꯄꯗꯨꯗꯤ ꯑꯩ ꯉꯝꯖꯗ꯭ꯔꯦꯀꯣ ꯋꯥꯔꯧꯕꯤꯒꯅꯨ
ꯑꯣ ꯁꯣꯝꯖꯦ ꯀꯔꯤ ꯀꯔꯤ ꯊꯕꯛ ꯍꯩ ꯑꯝꯇ ꯍꯥꯏꯕꯤꯔꯛꯑꯣꯅꯦ ꯑꯩ ꯇꯥꯒꯦ
ꯑꯩꯖꯦ ꯆꯥꯛ ꯆꯥꯛ ꯊꯣꯡꯕ ꯍꯩ ꯐꯤ ꯁꯨꯕ ꯍꯩ ꯑꯗꯒꯤ ꯑꯩ ꯇꯨꯝꯕ ꯇꯨꯝꯕ ꯌꯥꯝ ꯄꯥꯝꯃꯦꯀꯣ ꯑꯩ ꯇꯨꯝꯕꯗꯤ ꯑꯗꯨꯛꯀꯤ ꯃꯇꯤꯛ ꯄꯥꯝꯃꯦ ꯑꯩ ꯍꯣꯏ
ꯑ ꯅꯪꯒꯤ ꯑꯦꯝ ꯏꯟ ꯂꯥꯏꯞ ꯅꯪꯒꯤ ꯍꯣꯕꯤꯖꯦ ꯇꯨꯝꯕ ꯑꯣꯏꯕ
ꯑꯩꯒꯤ ꯍꯣꯕꯤꯁꯦ ꯍꯣꯏ ꯍꯣꯕꯤ ꯑꯩꯒꯤ ꯍꯩꯅꯕꯤ ꯍꯥꯏꯇꯥꯔꯦꯀꯣ ꯍꯩꯅꯕꯤꯁꯦ ꯇꯨꯝꯕꯅꯦꯕ
ꯑ ꯇꯨꯝꯕꯖꯦ ꯀꯃꯥꯏ ꯇꯨꯝꯕꯤ ꯍꯥꯏꯗꯤ ꯐꯃꯨꯡꯗꯨꯒ ꯏꯆꯥꯟ ꯆꯥꯟꯅꯕ ꯐꯃꯨꯡꯗꯣ ꯍꯦꯟꯗꯣꯛꯄ꯭ꯔꯥ ꯐꯃꯨꯡꯗꯣ ꯋꯥꯠꯄ꯭ꯔꯥ
ꯎꯝ ꯀꯩꯅꯣ ꯇꯧꯋꯦ ꯑꯩ ꯐꯃꯨꯡꯁꯦ ꯊꯦꯛꯇꯣꯛ ꯊꯨꯞꯇꯣꯛ ꯊꯨꯞꯆꯤꯟ ꯌꯥꯕ ꯐꯃꯨꯡ ꯑꯣꯏꯅ ꯊꯥꯏ ꯍꯥꯏ ꯇꯥꯔꯦꯀꯣ ꯀꯩ ꯍꯥꯏꯅꯤ ꯁꯥꯡꯗꯣꯛꯅꯤꯡꯕ ꯃꯇꯝꯗ ꯑꯗꯨꯝ ꯁꯥꯡꯗꯣꯛꯄ ꯌꯥꯕ
ꯑꯣ ꯐꯪꯒꯦ ꯅꯪ ꯃꯥꯜꯂꯦꯀꯣ ꯅꯨꯡ ꯁꯥꯕꯖꯦ ꯉꯥꯏꯈꯣ ꯑꯩꯅ ꯁꯥꯈꯤꯕ ꯐꯃꯨꯡꯗꯤ ꯑꯩꯅ ꯂꯣꯟꯁ ꯇꯧꯒ꯭ꯔꯤ__ ꯐꯃꯨꯡꯗꯤ ꯑꯁꯨꯃꯥꯏꯅ ꯅꯣꯡꯇ ꯇꯧꯗꯦꯀꯣ ꯑꯗꯣ ꯅꯪꯒꯤ ꯐꯃꯨꯡꯁꯦ ꯀꯅꯥꯅ ꯁꯥꯏ ꯑꯗꯨ ꯑꯝꯇ ꯍꯥꯏꯕꯤꯌꯨꯅꯦ
ꯑꯥ ꯑꯩꯒꯤ ꯐꯃꯨꯡꯁꯦ ꯑꯩꯅ ꯍꯥꯏꯅꯔꯒ ꯑꯥ ꯍꯥꯏꯅꯔꯒ ꯑꯩꯒꯤ ꯐꯃꯨꯡ ꯇꯣꯉꯥꯟꯅ ꯃꯤꯉꯣꯟꯗ ꯁꯤꯡꯍꯜꯂꯒ ꯁꯥꯍꯟꯕꯅꯦꯕꯀꯣ
ꯑ ꯃꯤ ꯃꯤꯗꯣ ꯀꯔꯝꯕ ꯀꯔꯝꯕ ꯄ꯭ꯂꯥ ꯅꯦꯠꯇꯩ ꯃꯤꯅꯣ ꯐꯃꯨꯡ ꯊꯦꯠꯇꯣꯛ ꯊꯦꯠꯆꯤꯟ ꯌꯥꯏꯁꯦ
ꯄ꯭ꯂꯥꯅꯦꯠ ꯅꯠꯇꯦ ꯄ꯭ꯂꯥꯅꯦꯠ ꯅꯠꯇꯦ ꯄ꯭ꯂꯥꯅꯦꯠꯇꯒꯤ ꯂꯥꯛꯄ ꯅꯠꯇꯦ ꯑꯩ ꯑꯗꯨꯝ ꯑꯩꯒꯤ ꯑꯩꯈꯣꯏ ꯗꯨꯕꯥꯏ ꯃꯁꯦꯟꯅꯦ ꯗꯨꯕꯥꯏ ꯃꯁꯦꯟꯅꯦ ꯍꯥꯏꯇꯥꯔꯦ
ꯑ ꯗꯨꯕꯥꯏ ꯃꯁꯦꯟ ꯑꯣ ꯑꯣ ꯑꯩ ꯀꯟꯇꯦꯛ ꯄꯥꯝꯃꯦ ꯃꯥꯒꯤ ꯑꯣ
ꯑ ꯌꯥꯅꯤ ꯑꯩ ꯑꯗꯨꯝ ꯑꯩ ꯑꯩꯒꯤ ꯃꯅꯥꯛꯇ ꯂꯥꯛꯑꯣ ꯑꯥꯗ ꯂꯥꯛꯑꯣ ꯏꯕꯥꯅꯤ ꯎꯅꯖꯦ ꯑꯗꯨꯒ ꯑꯗꯨꯝ ꯁꯦꯝꯍꯟꯖꯦ ꯌꯥꯅꯤ
ꯑꯥ ꯌꯥꯅꯤꯌꯦ ꯑꯩꯁꯨ ꯅꯪ ꯌꯥꯝ ꯎꯅꯤꯡꯉꯦ ꯀꯩꯒꯤꯅꯣ ꯍꯥꯏꯕꯗꯀꯣ ꯅꯪꯗꯣ ꯉꯥꯡꯊꯣꯔꯛꯏꯁꯤꯒꯀꯣ ꯑ ꯑꯩꯈꯣꯏꯒꯤ ꯅꯪꯒꯤ ꯑꯣꯏꯔꯝꯃꯤ ꯐꯤꯕꯝꯗꯨꯒꯀꯣ ꯑꯩ ꯌꯥꯝ ꯌꯦꯡꯅꯤꯡꯉꯦ ꯍꯥꯏꯕ ꯇꯥꯔꯦꯀꯣ ꯐꯃꯨꯡ ꯊꯦꯛꯇꯣꯛꯄꯩ ꯃꯍꯨꯠꯇ ꯐꯃꯨꯡ ꯊꯦꯛꯇꯣꯛꯄꯩ ꯃꯍꯨꯠꯇ ꯅꯁꯥ ꯑꯣꯏꯅ ꯊꯦꯛꯇꯣ ꯊꯦꯛꯇꯣꯔꯛꯄꯗ ꯐꯃꯨꯡ ꯌꯧꯗꯦꯗꯣ ꯅꯪ ꯑꯣꯏꯔꯝꯗꯣꯏꯅꯤꯀꯣ
ꯎꯝ ꯅꯠꯇꯦ ꯑꯗꯨ ꯇꯧꯔꯣꯏ ꯑꯗꯨ ꯇꯧꯔꯣꯏ ꯎꯅꯔꯛ ꯎꯅꯔ ꯈꯪꯒꯅꯤꯀꯣ ꯏꯕꯥꯅꯤ ꯁꯛ ꯁꯛ ꯎꯅꯔꯒ ꯏꯕꯥꯅꯤ ꯀꯣꯏꯃꯤꯟꯅꯖꯦ ꯑꯗꯨꯒ ꯈꯪꯒꯅꯤ
ꯑꯣ ꯑꯗꯨ ꯁꯣꯝꯒꯤ ꯁꯝꯁꯦ ꯁꯥꯡꯕ꯭ꯔꯥ ꯇꯦꯟꯕ꯭ꯔꯥ
ꯑꯩꯔꯣ
ꯑꯥ
ꯑꯩꯁꯦ ꯑꯩ ꯏꯁꯥꯔꯣ ꯍꯥꯏꯁꯦ
ꯑꯧ ꯅꯪꯒꯤ ꯅꯁꯥꯒꯤ ꯁꯝꯖꯦ ꯅꯁꯥꯒ
ꯑꯩꯒꯤ ꯏꯁꯥꯒꯤ ꯁꯝꯁꯦ ꯀꯩꯅꯣ ꯇꯧꯋꯦ ꯃꯤ ꯋꯥꯡ ꯆꯥꯎꯔꯕꯅꯤꯅꯀꯣ ꯑꯩꯗꯤ ꯁꯝꯖꯦ ꯇꯦꯜꯂꯦꯕ
ꯁꯣꯏꯗ꯭ꯔꯣ ꯑꯗꯨꯗꯤ ꯅꯪ ꯏꯁꯣꯏ ꯁꯣꯏꯔꯦ ꯅꯪꯒꯤ ꯄꯣꯠꯁꯦ
ꯇꯦꯜꯍꯜꯂꯦ ꯃꯤ ꯑꯁ ꯋꯥꯡ ꯆꯥꯎꯕꯅ ꯁꯝ ꯇꯦꯜꯂꯦꯕ ꯑꯩꯗꯤ ꯁꯝ ꯑꯇꯦꯟꯕ ꯄꯥꯝꯖꯩ
ꯅꯪꯖꯦ ꯋꯥꯡ ꯆꯥꯎꯕꯅꯤꯅ ꯁꯝꯖꯦ ꯇꯦꯂꯦꯕꯀꯣ ꯑꯣ ꯑꯩꯁꯦ ꯁꯨꯝ ꯏꯃꯥꯖꯤꯟ ꯇꯧꯗꯗꯤ ꯑꯗꯨꯃꯛꯇꯤ ꯑꯣꯏꯔꯝꯗꯧ ꯃꯥꯟꯗ꯭ꯔꯦꯀꯣ ꯅꯪꯁꯦ ꯅꯪ ꯑꯝꯇ ꯐꯣꯇꯣ ꯀ꯭ꯂꯤꯛꯇꯧꯔ ꯊꯥꯕꯤꯔꯛꯑꯣ
ꯑ ꯍꯣꯏ ꯊꯥꯖꯔꯛꯀꯦ ꯑꯩ ꯑꯗꯨꯝ ꯃꯇꯥꯡ ꯆꯥꯅ ꯑꯗꯨꯝ ꯊꯥꯖꯔꯛꯀꯦ ꯑꯗꯣ ꯑꯩ ꯎꯅꯔ ꯈꯪꯒꯅꯤꯀꯣ
ꯑꯥ ꯑꯥ ꯍꯣꯏ ꯑꯥꯟꯇ ꯎꯅꯁꯤꯀꯣ ꯑꯗꯨꯗꯤ ꯑꯩ ꯑꯊꯨꯕꯗ ꯎꯅꯕ ꯄꯥꯝꯃꯦ
ꯃꯇꯥꯡ ꯆꯥꯕꯗ ꯑꯗꯨꯝ ꯎꯅꯔꯁꯦ ꯑꯗꯨꯒ ꯏꯕꯥꯅꯤ ꯁꯛꯈꯪ ꯃꯥꯏꯈꯪꯅꯔꯒ ꯏꯕꯥꯅꯤ ꯀꯣꯏꯕ ꯀꯩꯀꯩꯁꯨ ꯑꯗꯨꯝ ꯆꯠꯁꯦ
ꯌꯥꯏꯌꯦ ꯑꯗꯣ ꯃꯥꯏꯗꯤ ꯍꯥꯟꯅ ꯊꯥꯡꯗꯣꯔꯛꯒ ꯂꯥꯛꯀꯅꯨꯀꯣ
ꯍꯥꯏꯗꯤ ꯆꯠꯃꯤꯟꯅꯕꯗꯨꯅ ꯍꯦꯟꯅ ꯅꯨꯡꯉꯥꯏꯗꯅ ꯁꯨꯝ ꯋꯥꯔꯤ ꯁꯥꯕꯕꯨꯗꯤ ꯎꯅꯔꯒ ꯆꯠꯃꯤꯟꯅꯕ ꯆꯥꯃꯤꯟꯅꯕ ꯑꯗꯨꯝꯕꯅ ꯍꯦꯟꯅ ꯅꯨꯡꯉꯥꯏꯗꯅ
ꯑꯥ ꯑꯗꯨꯅꯦ ꯑꯗꯨ ꯅꯪ ꯑꯥ ꯐꯖꯅ ꯀꯦꯔꯛꯎꯀꯣ ꯃꯥꯏꯗꯣ ꯊꯥꯡꯗꯣꯔꯛꯀꯅꯨꯀꯣ ꯍꯥꯟꯅ ꯃꯥꯏ ꯎꯍꯜꯂꯛꯀꯅꯨꯀꯣ ꯑꯩꯗꯤ ꯃꯥꯏ ꯎꯍꯟꯗꯕ ꯃꯤꯒ ꯀꯣꯏꯗꯦꯀꯣ
ꯀꯦꯖꯔꯛꯀꯦ ꯍꯥꯏꯗꯤ ꯌꯥꯝꯅ ꯀꯦꯔꯒ ꯅꯥꯟꯅ ꯆꯠꯁꯦꯕ ꯃꯁꯥ ꯌꯥꯝ ꯅꯥꯟꯅ ꯆꯠꯁꯦꯕ
ꯑ ꯆꯠꯀꯗꯝꯅꯤꯅꯦ ꯍꯥꯏꯗꯤ ꯑ ꯃꯥꯅ ꯏꯆꯣꯟ ꯆꯣꯟ ꯑꯥ ꯑꯣꯛꯇꯨꯝ ꯃꯥꯟꯕꯗꯣ ꯅꯨꯡꯉꯥꯏꯇꯦꯗꯅ
ꯍꯣꯏ ꯁꯨꯝ ꯆꯠꯃꯤꯟꯅꯔꯒ ꯀꯩ ꯍꯥꯏꯅꯤ ꯃꯣꯠꯅ ꯆꯠꯄꯗꯤ ꯇꯜꯂꯤꯗꯅ
ꯑꯗꯨꯅꯦ ꯑꯗꯨ ꯅꯪ
ꯑꯗꯨꯅ ꯀꯦꯔꯒ ꯆꯠꯄꯅ ꯐꯩꯌꯦꯕ ꯌꯦꯔꯒ ꯑꯣꯏꯅ ꯆꯠꯁꯦ ꯑꯆꯥꯄꯣꯠꯀꯁꯦ ꯑꯍꯥꯎꯍꯥꯎꯕ ꯆꯥꯃꯤꯟꯅꯗꯅ
ꯑ ꯂꯨꯄꯥ ꯆꯧꯉꯥꯒꯤ ꯃꯦꯀꯞꯇꯤ ꯇꯧꯔꯛꯀꯅꯨꯀꯣ ꯑꯩꯗꯤ ꯑꯗꯨꯒꯨꯝꯕ ꯒꯁ ꯂꯩꯇꯕꯁꯦ ꯌꯥꯗꯦ ꯍꯥꯏꯕꯗꯤ
ꯌꯥꯏꯌꯦ ꯑꯁ ꯃꯦꯀꯞ ꯇꯧꯗ꯭ꯔꯁꯨ ꯑꯗꯨꯝ ꯐꯖꯕꯅꯦ ꯑꯗꯨꯝ ꯃꯦꯀꯞ ꯇꯧꯗ꯭ꯔꯁꯨ ꯌꯥꯅꯤꯌꯦ
ꯑꯣ ꯑꯗꯨ ꯅꯪꯒꯤ ꯅꯪ ꯅꯪꯁꯦ ꯃꯦꯀꯞ ꯇꯧꯗꯁꯨ ꯐꯖꯩꯑꯦꯕꯀꯣ ꯑꯗꯨꯗꯤ ꯃꯤꯠ ꯇꯣ ꯑ ꯁꯦꯟꯇꯤꯃꯤꯇꯔ ꯀꯌꯥꯃꯨꯛ ꯁꯥꯡꯒꯦ ꯅꯪꯒꯤ ꯃꯤꯠꯁꯦ
ꯑ ꯃꯤꯠꯀꯤ ꯁꯦꯟꯇꯤꯃꯤꯇꯔꯗꯤ ꯑꯩ ꯑꯣꯟꯗꯕꯅꯤꯅ ꯑꯩꯁꯦ ꯃꯤꯀꯤ ꯁꯦꯟꯇꯤꯃꯤꯇꯔꯗꯤ ꯑꯩ ꯈꯪꯗꯤꯌꯦ ꯍꯣꯏ ꯑꯩ ꯃꯤꯠ ꯈꯤꯇꯪꯕꯨꯗꯤ ꯂꯥꯎꯏꯀꯣ
ꯑꯩ ꯑꯩꯒꯤꯕꯦꯛ ꯒ꯭ꯔꯥꯎꯟꯁꯤꯁꯨ ꯈꯔ ꯈꯔ ꯁꯥꯊꯤꯕ ꯃꯥꯜꯂꯦꯀꯣ ꯑꯩꯅ ꯈꯟꯕꯗ
ꯑ ꯇꯥꯖꯩꯌꯦ ꯇꯥꯖꯩꯌꯦ ꯃꯁꯦꯟꯗ ꯑꯗꯨꯝ ꯀꯩꯅꯣ ꯇꯧꯕ ꯌꯥꯎꯕꯅꯦ ꯍꯥꯏꯇꯥꯔꯦꯀꯣ ꯔꯨꯝ ꯃꯁꯦꯟꯅꯤꯀꯣ
ꯑꯣ ꯑꯗꯣ ꯁꯣꯝꯒꯤ ꯃꯤꯠꯀꯤꯀꯣ ꯃꯤꯠꯀꯤ ꯁꯦꯟꯇꯤꯃꯤꯇꯔ ꯅꯥꯇꯣꯟꯒꯤ ꯐꯤꯠ ꯀꯣ ꯃꯥꯒꯤ ꯐꯤꯠ ꯆꯤꯟꯒꯤ ꯁꯦꯟꯇꯤꯃꯤꯇꯔ ꯑꯩ ꯄꯥꯝꯃꯦ ꯍꯥꯏꯕ ꯇꯥꯔꯦ ꯑꯗꯨꯒ ꯀꯦꯕꯗꯣ ꯑꯩꯅ ꯆꯥꯟꯅꯅ ꯍꯥꯏꯔꯛꯀꯦ ꯌꯥꯒꯗ꯭ꯔꯣ
ꯑꯥ ꯌꯥꯏꯌꯦ ꯌꯥꯏꯌꯦ ꯁꯣꯝ ꯑꯗꯨꯝ ꯀꯦꯕꯤꯔꯖꯨ ꯌꯥꯏ
ꯑ ꯑꯩꯗꯤ ꯀꯦꯔꯣꯏꯀꯣ ꯑꯩꯗꯤ ꯃꯦꯀꯞꯇꯣ ꯍꯥꯏꯔꯛꯀꯗꯕꯅꯤꯀꯣ
ꯑ ꯃꯦꯀꯞꯇꯤ ꯂꯣꯏ ꯑꯩꯉꯣꯟꯗ ꯑꯗꯨꯝ ꯍꯥꯏꯕꯤꯔꯛꯑꯣ ꯑꯗꯣ ꯑꯩ ꯑꯩꯉꯣꯟꯗ ꯑꯗꯨꯝ ꯁꯣꯝꯅ ꯑꯗꯨꯝ ꯑꯩꯉꯣꯟꯗ ꯀꯦꯕꯤꯒꯦꯁꯨ ꯌꯥꯅꯤꯌꯦ ꯍꯥꯏꯗꯤ ꯑꯩꯗꯤ ꯀꯦꯞ ꯍꯩꯇꯦꯕꯀꯣ ꯁꯣꯝꯗꯤ ꯍꯩꯔꯝ ꯗꯧ ꯃꯥꯂꯦꯕ ꯑꯗꯨꯅ ꯃꯦꯀꯞꯇ ꯇꯧꯔꯒ ꯑꯩꯉꯣꯟꯗ ꯑꯗꯨꯝ ꯀꯦꯕꯤꯌꯣ
ꯑ ꯑꯩꯗꯤ ꯀꯦꯕꯁꯦ ꯈꯪꯕ꯭ꯔꯥ ꯑꯗꯣ ꯀꯤꯕꯁꯦ ꯑꯩꯗꯤ ꯀꯩꯅꯣ ꯇꯧꯋꯦ ꯍꯥꯏꯇꯥꯔꯦ ꯀꯤꯕꯔꯣꯝꯗꯤ ꯆꯠꯇꯦꯀꯣ ꯑꯩꯗꯤ ꯑꯩꯈꯣꯏꯗꯤ ꯑꯩꯗꯤ ꯑꯦꯟꯖꯦꯜꯅꯤꯅꯀꯣ ꯑꯦꯟꯖꯦꯜꯒꯤ ꯑꯦꯟꯖꯦꯜꯗꯤ ꯑꯦꯟꯖꯦꯜ ꯑꯣꯏꯅ ꯂꯩꯕꯅꯦꯕꯀꯣ ꯑꯩꯈꯣꯏꯒꯤ ꯃꯤ ꯊꯥꯗꯣꯛꯑꯒ ꯑꯟꯖꯦꯜꯗꯤ ꯀꯦꯗ꯭ꯔ ꯁ ꯍꯥꯏꯗꯤ ꯃꯤꯠꯇꯒꯤ ꯆꯨꯗꯒꯤ ꯅꯥꯇꯣꯟꯗꯒꯤ ꯍ ꯑꯥꯀꯣꯡꯗꯒꯤ ꯆꯤꯟꯖꯩ ꯂꯣꯏ ꯐꯖꯩ ꯍꯥꯏꯕꯗ ꯑꯋꯥꯠꯄ ꯂꯩꯇ꯭ꯔꯦꯀꯣ
ꯂꯩꯇꯦ ꯌꯦꯡꯕꯩ ꯄꯦꯅꯥꯏꯗꯕꯤꯅꯤꯀꯣ
ꯍꯣꯏ ꯑꯗꯨꯅ ꯌꯥꯁꯨ ꯉꯧꯊꯣꯛ ꯉꯔꯒꯀꯣ ꯀꯩ ꯍꯥꯏꯇꯥꯔꯦ ꯑꯃꯠꯇ ꯍꯦꯛ ꯋꯥꯠꯇꯦ ꯍꯥꯏꯕ ꯇꯥꯔꯦ
ꯍꯣꯏ ꯍꯣꯏ ꯑꯁ ꯅꯣꯡꯂꯛꯄꯗ ꯃꯤꯠꯀ ꯊꯛꯄꯤ ꯀꯩꯅꯣꯗꯣ
ꯍꯣꯏ ꯍꯣꯏ ꯃꯤꯠꯀ ꯁꯣꯛꯇꯣꯏ ꯌꯥꯅꯤ ꯑꯩꯅ ꯅꯣꯂꯛꯄꯗꯤ ꯑꯗꯨꯅ ꯐꯖ ꯐꯖꯕ ꯖꯦꯛꯇ ꯃꯄꯄꯥ ꯂꯩꯇ꯭ꯔꯦ ꯍꯥꯏꯇꯥꯔꯦꯅ ꯑꯩꯗꯤ ꯀꯦꯕ ꯔꯣꯝꯗ
ꯌꯥ ꯌꯥꯦ ꯀꯁꯨ ꯀꯁꯨ ꯀꯥꯏꯇꯦ ꯑꯗꯨ ꯑꯩꯈꯣꯏ ꯑꯗꯨꯝ ꯀꯩ ꯍꯥꯏꯥꯏꯅꯤ ꯑꯩꯈꯣꯏ ꯃꯁꯛꯀꯩꯁꯦ ꯎꯅꯔꯒꯀꯣ ꯑꯗꯨꯝ ꯈꯪꯉꯅꯤꯀꯣ ꯐꯖꯕ ꯐꯖꯗꯕ ꯑꯗꯩ ꯆꯠꯃꯤꯟꯅꯕꯗ ꯑ ꯁꯣꯝꯗꯤ ꯀꯦꯔ ꯑꯦꯟꯖꯦꯜꯅꯤꯅ ꯀꯦꯔꯛ ꯑꯔꯣꯏꯕ ꯑꯦꯟꯖꯦꯜꯗꯤ ꯀꯦꯗ꯭ꯔꯁꯨ ꯑꯗꯨꯝ ꯐꯖꯗꯣꯏꯅꯦꯕ
ꯑꯥ ꯑꯩꯗꯤ ꯀꯦꯇ꯭ꯔꯁꯨ ꯑꯗꯨꯝ ꯐꯖꯗꯣꯏꯅꯦ ꯑꯗꯨꯅ ꯅꯪꯒꯤ ꯃꯥꯏ ꯆꯣ ꯆꯣꯟ ꯂꯥꯎꯋꯦ ꯍꯥꯏꯗꯣ ꯃꯥꯥꯏꯗꯞ ꯁꯟꯅꯕꯀꯣ ꯈꯨꯠꯂꯥꯏ ꯑꯃꯁꯨ ꯄꯤꯔꯛꯀꯅꯤ ꯏꯅ ꯑꯦꯟ ꯗꯦꯟ ꯀꯩ ꯍꯥꯏꯇꯥꯔꯦ ꯃꯦꯀꯞ ꯁꯨꯅꯕ ꯂꯣꯏ ꯄꯤꯔꯛꯀꯦꯀꯣ ꯅꯪꯒꯤ ꯃꯥꯏꯗꯣ ꯈꯔ ꯆꯞꯁꯤꯟꯅꯕ
ꯌꯥꯏꯑꯦ ꯅꯣꯏ ꯑꯥ ꯗꯦꯜꯂꯤꯗꯒꯤ ꯑꯗꯨꯝ ꯂꯩꯕꯤꯔꯛꯎꯀꯣ
ꯑꯥ ꯑꯥ ꯍꯣꯏ ꯑꯗꯨꯗꯤꯒꯤ ꯄꯣꯠ ꯌꯥꯝ ꯐꯩ ꯍꯥꯏꯇꯥꯔꯦ ꯑꯗꯨꯥ ꯅꯪꯗꯣ ꯃꯥꯡꯗ ꯉꯁꯤ ꯀꯔꯤ ꯎꯔꯝꯒꯦ ꯕꯨꯠ ꯎꯔꯝꯕ꯭ꯔꯥ
ꯑꯁ ꯎꯔꯝꯗꯦ ꯕꯨꯠꯀ ꯎꯔꯝꯗꯦ ꯏꯕꯦꯝꯃꯥ ꯀꯩꯅꯣ ꯎꯔꯝꯃꯦ ꯑ ꯑꯩꯈꯣꯏꯒꯤ ꯑꯣꯖꯥ ꯃꯅꯦ
ꯑꯥ
ꯑꯣꯖꯥꯅꯅꯦ ꯑꯩꯁꯦ ꯉꯔꯥꯡ ꯉꯔꯥꯡꯒꯤ ꯃꯪꯒꯤ ꯋꯥꯔꯤ ꯑꯣꯏꯅ ꯂꯤꯔꯒꯦ
ꯂꯤꯔꯣ
ꯉꯔꯥꯡꯁꯦ ꯁꯨꯃꯥꯏꯅ ꯇꯧꯕꯅꯦ ꯑꯣꯖꯥꯅꯅꯦ ꯑꯩꯒꯤ ꯃꯪꯁꯤꯗꯅꯦ ꯅꯣꯏꯕꯨ ꯅꯁꯝ ꯅꯅꯥꯒꯗꯣ ꯄꯨꯟꯁꯤꯜꯂꯨ ꯌꯥꯗ꯭ꯔꯣ ꯐꯖꯅ ꯌꯥ ꯀꯩꯅꯣꯒ ꯑꯝꯇ ꯂꯩꯖꯗ꯭ꯔꯣ ꯀ꯭ꯂꯤꯞ ꯀꯩꯅꯣ ꯔꯕꯔꯒ ꯑꯝꯇ ꯂꯩꯖꯗ꯭ꯔꯣꯅ ꯆꯩꯔꯦ
ꯑꯥ
ꯃꯪꯗꯨꯗ ꯑꯗꯨꯒꯅꯦ ꯀꯨꯝꯃꯝꯗꯥꯏꯗꯨꯗꯅꯦ ꯑꯩꯅꯅꯦ ꯃꯤꯈꯩꯁꯤꯗ ꯍꯥꯏꯔꯦ ꯑꯩꯗꯤ ꯃꯪꯗ ꯃꯦꯝ ꯂꯤꯟꯊꯣꯏꯅ ꯎꯝ ꯃꯦꯝꯅ ꯑꯗꯨꯃꯥꯏꯅ ꯀꯩꯅꯣ ꯇꯧꯔꯝꯃꯦ ꯆꯩꯔꯝꯃꯦ ꯈꯣꯠꯂꯝꯃꯦꯅ ꯍꯥꯏꯔꯦ ꯑꯗꯨꯒ ꯍꯦꯛ ꯃꯈꯥꯗ ꯀꯨꯝꯕꯒꯅꯦ
ꯑ
ꯑꯣꯖꯥꯅ ꯁꯝꯗꯣ ꯄꯨꯟꯁꯤꯜꯂꯣ ꯑꯗꯨ ꯇꯨ ꯇꯨ ꯇꯧꯔ ꯑꯩꯒꯤ ꯃꯁꯦ ꯌꯥꯝ ꯆꯨꯝꯗ꯭ꯔꯥ
ꯅꯪꯒꯤ ꯃꯪꯁꯦ ꯍꯣꯏ ꯇꯥꯟꯅꯕꯁꯨ ꯌꯥꯕ ꯃꯪꯅꯤꯀꯣ ꯅꯪꯒꯤ ꯃꯪꯁꯦ ꯑꯗꯣ ꯑꯩꯅ ꯈꯕꯗ ꯑꯣꯖꯥꯒ ꯅꯪꯕꯨꯗꯤ ꯀꯅꯥꯅ ꯍꯦꯟꯅ ꯋꯥꯡꯉꯦ ꯍ
ꯀꯩ ꯍꯥꯏꯅꯤ ꯃꯪꯁꯤꯗꯅꯦ ꯑꯁ ꯈꯪꯗꯦꯗ ꯃꯪ ꯃꯪꯁꯤꯗ ꯎ ꯑꯩꯣꯏꯁꯦ ꯑꯩꯗꯤ ꯑꯁꯦꯡꯕꯗ ꯍꯦ ꯎꯏꯌꯦꯕ
ꯅꯪꯁꯦ ꯎꯕꯀꯣ ꯑꯗꯨꯗꯤ ꯑꯩ ꯍꯣꯔꯦꯟ ꯑꯩꯒꯤ ꯃꯪ ꯑꯝꯇ ꯃꯥꯡꯕꯤꯔꯛꯑꯣ ꯍꯥꯏꯕ ꯇꯥꯏ
ꯌꯥꯏꯑꯦ ꯑꯩꯉꯣꯟꯗ ꯃꯥꯡꯉꯛꯀꯦ ꯑꯩ ꯍꯣꯔꯦꯟ ꯅꯪꯒꯤ ꯋꯥꯈꯜ ꯈꯔ ꯇꯨꯝꯃꯒꯦ ꯑꯗꯨꯒ ꯃꯥꯡꯉꯛꯀꯦ ꯑꯗꯨꯒ ꯍꯣꯔꯦꯟ ꯅꯣꯡꯉꯥꯜꯂꯒ ꯑꯗꯨꯝ ꯍꯥꯏꯖꯔꯛꯀꯦ
ꯌꯥꯏꯌꯦ ꯑꯗꯨꯗꯤ ꯋꯥꯔꯤꯁꯦ ꯃꯈꯥ ꯇꯥꯅꯁꯨ ꯑ ꯁꯥꯟꯅꯈꯤꯅꯤꯒ ꯈꯜꯂꯤꯀꯣ ꯑꯩꯗꯣ ꯑꯗꯣ ꯎꯝ ꯑꯩꯒꯤ ꯃꯪꯗ ꯅꯪꯒꯤ ꯃꯪꯗꯀꯣ ꯑꯩꯒꯤ ꯁꯛꯇꯣ ꯀꯃꯥꯏꯅ ꯇꯧꯔꯝꯒꯦ ꯍꯥꯏꯕꯗꯣ ꯑꯗꯨꯗꯣ ꯈꯜꯂꯒ ꯑꯩꯉꯣꯟꯗ ꯐꯖꯅ ꯍꯥꯏꯕꯤꯔꯛꯎꯀꯣ ꯏꯟ ꯗꯤꯇꯦꯜꯁ ꯃꯤꯠꯅ ꯀꯃꯥꯏꯟ ꯇꯧꯏ ꯅꯥꯇꯣꯟꯅ ꯀꯃꯥꯏꯟ ꯇꯧꯏ ꯂꯣꯏ ꯍꯥꯏꯔꯛꯀꯗꯕꯅꯤꯀꯣ
ꯍꯣꯏ ꯌꯥꯏ ꯌꯥꯏ ꯍꯥꯏꯔꯛꯀꯦ ꯑꯗꯨꯝ ꯍꯥꯏꯔꯛꯀꯦ ꯑꯩ ꯁꯣꯝꯒꯤ ꯃꯪ ꯃꯪꯉꯒ ꯑꯩ ꯍꯌꯦꯡ ꯍꯌꯦꯡ ꯅꯠꯇ꯭ꯔꯁꯨ ꯑꯩ ꯁꯣꯝꯒꯤ ꯎꯝ ꯁꯛꯇꯣ ꯑꯩ ꯑꯗꯨꯝ ꯍꯥꯏꯖꯔꯛꯀꯦ
ꯑꯗꯣ ꯅꯣꯏꯒꯤ ꯑꯣꯖꯥꯗꯤ ꯑ ꯅꯣꯏꯒꯤ ꯑꯣꯖꯥꯒꯤꯀꯣ ꯁꯝꯅ ꯍꯥꯏꯕꯗ ꯈꯔ ꯅꯪꯅ ꯄꯥꯝꯖꯕꯀꯣ ꯑꯣꯔ ꯄꯥꯝꯖꯗꯕꯀꯣ ꯑꯦꯇꯤꯇ꯭ꯌꯨꯠ ꯈꯔ ꯗꯥꯏꯂꯣꯛ ꯇꯧꯕꯤꯔꯛꯎꯕ ꯑꯩꯈꯣꯏꯒꯤꯁꯨ ꯇꯧꯔꯖꯔꯛꯀꯦ
ꯑꯁ ꯄꯥꯝꯖꯗꯕ ꯑꯁ ꯄꯥꯝꯖꯕꯗꯤ ꯌꯥꯝ ꯌꯥꯎꯋꯤꯗ ꯃꯣꯏꯅ ꯑꯩꯈꯣꯏ ꯑꯋꯥꯕ ꯈꯪꯗꯦꯕ ꯃꯣꯏꯗꯤ
ꯑꯥ
ꯑꯩꯈꯣꯏꯒꯤ ꯑꯋꯥꯕꯁꯦ ꯃꯣꯏꯅ ꯁꯨꯛꯈꯪ ꯈꯪꯈꯤꯗꯦꯕ ꯀꯩ ꯍꯥꯏꯅꯤ
ꯑꯗꯨꯝ ꯃꯤꯅ ꯋꯥꯅꯔꯗꯤ ꯈꯔ ꯃꯇꯦꯡ ꯄꯥꯡꯅꯕ ꯍꯥꯏꯁꯤꯗꯤ ꯃꯍꯧꯁꯥꯅꯦ ꯅꯠꯇ꯭ꯔꯅꯦ ꯃꯣꯏꯗꯤ ꯇꯧꯗ꯭ꯔꯦꯕ ꯃꯣꯏꯗꯤ ꯋꯥꯖꯁꯅꯨ ꯍꯥꯏꯅ ꯑꯗꯨꯝ ꯂꯩꯍꯜꯂꯦꯕ
ꯑꯥ ꯑ ꯑꯗꯣ ꯁꯣꯝꯁꯤꯕꯨ ꯀꯌꯥꯝ ꯂꯝ ꯍꯦꯜꯂꯨꯔꯕꯖꯥꯠꯅꯣ ꯀꯌꯥꯝ ꯑ ꯀꯩꯅꯣ ꯀꯩꯅꯣ ꯇꯧꯔꯨꯔꯕꯖꯥꯠꯅꯣ
ꯂꯝꯗꯤ ꯍꯦꯟꯗꯤꯌꯦ ꯑꯗꯣ ꯈꯪꯗꯦꯗ ꯀꯩ ꯍꯥꯏꯗꯣꯏꯅꯣ
ꯑꯥ ꯑꯣꯖꯥꯗꯤꯀꯣ ꯁꯝꯅ ꯍꯥꯏꯔꯕꯗꯀꯣ ꯑꯣꯖꯥ ꯍꯥꯏꯕ ꯑꯣꯖꯥꯁꯦ ꯑꯥ ꯑꯩꯈꯣꯏꯅ ꯃꯤꯠꯅ ꯎꯕ ꯂꯥꯏꯅꯦ ꯍꯥꯏꯅꯩꯀꯣ ꯑꯗꯨꯅ ꯑꯣꯖꯥꯁꯤꯅꯗꯤ ꯑ ꯁꯥꯇ꯭ꯔ ꯉꯥꯎ ꯁꯟꯅꯕꯁꯤꯡꯁꯦ ꯑꯥ ꯀꯩꯗꯧꯅꯨꯡꯗꯅꯦ ꯑꯥ ꯅꯨꯡꯁꯤꯕꯗꯤ ꯉꯝꯗꯕꯅꯤꯀꯣ ꯑꯗꯨꯝ ꯑꯣꯠꯅꯤꯡꯕ ꯐꯥꯎꯕꯅꯦꯕꯀꯣ
ꯍꯣꯏ ꯑꯗꯣ ꯑꯩꯗꯤ ꯀꯩꯅꯣ ꯇꯧꯋꯦꯀꯣ ꯂꯝꯒꯤ ꯋꯥꯗꯤ ꯍꯦꯟꯗꯤ ꯍꯦꯟꯗꯦ ꯑꯩꯗꯤ ꯁꯥꯇ꯭ꯔꯖꯦ ꯃꯔꯝ ꯃꯣꯛꯄ ꯁꯥꯇ꯭ꯔꯅꯦ ꯍꯥꯏꯇꯥꯔꯦꯅꯦꯀꯣ
ꯑꯥ ꯑꯣꯖꯥ ꯑꯃꯇꯪꯒꯤ ꯗꯥꯏꯂꯣꯛ ꯑꯝꯇꯪ ꯇꯧꯕꯤꯔꯛꯑꯣ
ꯑ ꯀꯦꯕꯤꯟ ꯀꯔꯤꯎ ꯂꯥꯛꯑꯦ ꯀꯩꯅꯣꯅꯦ ꯃꯃꯥꯏꯒꯖꯦ ꯄꯤꯡ ꯄꯤꯡꯅꯦ ꯍꯥꯏꯕ ꯇꯧꯔꯅꯤ
ꯑꯣ ꯅꯪꯖꯦ ꯀꯤꯌꯅꯥ ꯑꯣ ꯅꯪꯖꯦ ꯀꯣꯏꯊꯣꯛꯀꯗꯣꯏ ꯅꯠꯇꯗꯅ ꯆꯠꯇꯧꯕꯨ ꯀꯦꯔꯕꯣ ꯑꯣꯖꯥꯏ ꯃꯅꯥꯛꯇ ꯑꯣ ꯑꯗꯨꯅꯅꯦꯕ
ꯑꯣꯖꯥꯅ ꯀꯩ ꯍꯥꯏꯅꯤ ꯁꯨꯃꯥꯏꯅ ꯉꯥꯡꯉꯥꯛꯉꯦ ꯍꯥꯏꯇꯥꯔꯦꯅꯦꯀꯣ
ꯑ ꯑꯩꯈꯣꯏꯒꯤ ꯗꯤꯅꯦ ꯑꯣꯖꯥꯁꯦ ꯑꯥ ꯑꯗꯨ ꯑꯗꯨꯗꯤ ꯅꯪ ꯃꯪꯗ ꯑꯩ ꯎꯖꯔꯣꯀꯣ ꯑꯗꯨꯒ ꯑꯩꯒꯤ ꯁꯛꯇꯧꯅ ꯐꯖꯔꯣꯀꯣ
ꯍꯣꯏ ꯍꯣꯏ ꯍꯣꯏ ꯀꯩꯅꯣ ꯇꯧꯋꯦ ꯑꯥ ꯎꯝ ꯑꯩ ꯑꯩ ꯁꯣꯝꯒꯤ ꯁꯣꯝꯒꯤ ꯋꯥꯈꯜ ꯈꯜꯂꯒ ꯑꯩ ꯇꯨꯝꯃꯒꯦꯀꯣ ꯑꯗꯨꯒ ꯑꯩ ꯃꯪꯗ ꯎꯔꯛꯑꯀꯥꯟꯗ ꯑꯩ ꯁꯣꯝꯁꯦ
ꯑꯗꯣ ꯑꯩꯒꯤ ꯁꯛꯁꯦ ꯁꯨꯃꯥꯏꯅ ꯐꯖꯅꯤꯡꯉꯗꯤ ꯂꯥꯏꯋꯥ ꯑꯝ ꯇꯥꯛꯄꯤꯔꯝꯒꯦ ꯑꯗꯣ ꯑꯗꯨ ꯁꯤꯖꯤꯟꯅꯧꯋꯣ
ꯁꯣꯝꯖꯦ ꯁꯛꯁꯨ ꯌꯥꯝ ꯐꯖꯔꯝꯗꯧ ꯃꯥꯂꯦ ꯃꯈꯣꯟꯖꯨ ꯌꯥꯝ ꯐꯖꯩꯀꯣ ꯇꯥꯕꯗ ꯃꯈꯣꯟꯖꯦ ꯌꯥꯝꯅ ꯈꯣꯏꯊꯨꯝꯅꯔꯒ ꯌꯥꯝꯅ ꯅꯨꯡꯁꯤꯕ ꯐꯥꯎꯋꯦꯕ
ꯁꯤ ꯉꯥꯛꯇꯅꯦ ꯑꯦꯟꯖꯦꯜ ꯍꯥꯏꯖꯤꯗꯤ ꯁꯤ ꯉꯥꯛꯇꯅꯦ ꯁꯤꯗꯒꯤ ꯍꯦꯟꯕ ꯍꯦꯟꯕꯀꯣ ꯃꯤꯕꯨꯝ ꯁꯨꯝꯃꯛꯄꯖꯨ ꯉꯝꯃꯛꯈꯤꯅꯤ ꯍꯥꯏꯕ ꯇꯥꯏꯀꯣ
ꯃꯥꯅꯦ ꯃꯥꯅꯦ ꯀꯩ ꯍꯥꯏꯅꯤ ꯌꯥꯝꯅ ꯌꯥꯝꯅ ꯅꯨꯡꯁꯤꯕ ꯈꯣꯟꯗꯥ ꯑꯃ ꯌꯥꯎꯋꯦꯕꯀꯣ ꯃꯤꯉꯣꯟꯗ ꯌꯥꯝꯅ ꯅꯨꯡꯁꯤꯍꯟꯕ ꯈꯣꯟꯗꯥ ꯍꯥꯏ ꯒꯗ꯭ꯔꯥ ꯀꯃꯥꯏ ꯍꯥꯏꯒꯅꯤ ꯑꯗꯨꯝꯕ ꯑꯃ ꯐꯥꯎꯋꯦꯕꯀꯣ ꯑꯩꯉꯣꯟꯗ
ꯑ ꯑꯗꯨꯅꯦ ꯑꯗꯣ ꯑ ꯑꯩ ꯑꯩꯒꯤ ꯈꯣꯟꯖꯦꯜꯖꯦ ꯍꯦꯛ ꯇꯥꯕꯗ ꯅꯪ ꯑ ꯀꯩ ꯍꯥꯏꯅꯤ ꯋꯥꯉꯥꯡꯅꯤꯡꯕ ꯄꯣꯛꯇꯕꯗꯣ ꯑꯩꯗꯧꯅ ꯍꯥꯏꯗꯤꯀꯣ ꯑ ꯐꯤꯠ ꯑꯣꯏꯕ ꯄꯔꯐꯦꯛ ꯑꯣꯏꯕ ꯅꯨꯄꯤ ꯑꯕꯗꯣ ꯑꯗꯨ ꯄꯣꯛꯇꯕ꯭ꯔꯣ
ꯏꯆꯦ ꯑꯩꯒ ꯋꯥ ꯑꯩꯕꯨ ꯋꯥꯔꯤ ꯁꯥꯕꯤꯕꯒꯤꯗꯃꯛꯇ ꯌꯥꯝꯅ ꯊꯥꯒꯠꯆꯔꯤꯀꯣ
ꯑ ꯊꯥꯒꯠꯆꯔꯤꯀꯣ
ꯎꯝ ꯊꯝꯖ
ꯑ ꯑꯥ ꯑꯗꯨꯗꯤ ꯃꯪ ꯐꯔꯣꯀꯣ
ꯎꯝ ꯎꯝ